ꯍꯂꯣ
ꯍꯜꯂꯣ ꯇꯥꯕ꯭ꯔꯣ
ꯇꯌꯦ
ꯀꯩꯗꯧꯔꯝꯃꯤꯅꯣ
ꯃꯄꯥꯟꯗ ꯍꯆꯤꯛ ꯂꯪꯉꯝꯕꯅꯦ ꯅꯪꯗꯤ ꯀꯗꯅꯣ
ꯑꯣ ꯑꯩꯗꯤꯅꯦ ꯉꯁꯤꯗꯣ ꯕꯣꯜ ꯂꯩꯌꯦꯅ ꯍꯥꯏꯕ ꯍꯧꯖꯤꯛ ꯀꯟꯅ ꯕꯣꯜ ꯌꯦꯡꯅꯔꯤꯗ꯭ꯔꯣꯅꯦ ꯑꯗꯨꯗꯨꯒꯤ ꯕꯣꯜ ꯂꯩ ꯍꯥꯏꯕꯗꯨꯗ ꯑꯩꯁꯨ ꯍꯥꯏꯔꯞ ꯌꯦꯡꯁꯤꯔꯅ ꯑꯩꯈꯣꯏ ꯑꯩꯒꯤ ꯄꯣꯠꯂꯨꯕꯅꯦꯕ ꯑꯗꯨꯗꯨꯒ ꯀꯩꯅꯣꯗꯣ ꯑꯩꯒꯤ ꯐꯣꯟꯁꯦ ꯁꯤꯁꯤꯗ ꯆꯥꯔꯖ ꯇꯧꯔ ꯊꯝꯃꯝꯕ ꯑꯩꯅ ꯉꯁꯥꯏꯗꯒꯤꯩ ꯆꯥꯔꯖ ꯇꯧꯗ꯭ꯔꯦ ꯃꯡ ꯀꯨꯏꯅ ꯃꯨꯠꯂꯨꯏꯑꯕ ꯑꯩꯈꯣꯏꯒꯤ ꯑꯗꯨꯗꯨꯒꯤ ꯆꯥꯔꯖ ꯇꯧꯔꯝꯕꯅꯦ ꯑꯗꯣ ꯍꯜꯂꯛꯑꯒ ꯍꯧꯖꯤꯛ ꯀꯥꯡꯒꯜ ꯀꯩꯀꯥ ꯊꯥꯔꯒ ꯕꯣꯗꯣ ꯌꯦꯡꯉꯛꯇ꯭ꯔꯦꯕ ꯀꯩꯁꯨ ꯑꯈꯪꯕ ꯌꯥꯎꯗꯦꯅ ꯑꯗꯨꯏꯗꯨꯒ ꯀꯥꯡꯒꯜ ꯊꯥꯔꯒ ꯁꯨꯝ ꯂꯩꯔꯤ ꯑꯗꯨꯒ ꯅꯪꯒ ꯄ ꯋꯥꯏꯍꯟꯅꯔꯤꯁꯤꯅꯤ ꯅꯪꯗꯤ ꯀꯩ ꯌꯦꯟꯁꯥꯡ ꯆꯥꯔꯒꯦ
ꯑꯩꯗꯤ ꯏꯔꯣꯟꯝꯕꯅꯦ ꯑꯗꯣ ꯀꯥꯡꯍꯣꯡꯕ ꯆꯥꯔꯦ ꯅꯪꯗꯤ ꯀꯩꯗꯪ ꯆꯥꯔꯕ
ꯑꯣ ꯑꯩꯁꯨ ꯑꯩꯈꯣꯏꯁꯨ ꯏꯔꯣꯟꯃꯒ ꯀꯥꯡꯍꯧꯒ ꯆꯥꯏꯌꯦ ꯁꯦꯕꯣꯠꯀꯅꯦ ꯌꯦꯟꯗꯦꯝꯒ ꯑꯃ ꯏꯔꯣꯜꯂꯦ ꯑꯗꯨꯏꯗꯨꯒ ꯀꯥꯡꯍꯧꯅ ꯃꯌꯥꯟ ꯃꯌꯥꯟ ꯇꯧꯔꯒ ꯉꯧꯕꯗꯣ ꯍꯋꯥꯏ ꯑꯁꯥꯡꯕꯤꯅꯦ ꯀꯥꯔꯣꯠꯅꯦ ꯀꯩ ꯀꯩꯗꯣ ꯈꯔ ꯍꯥꯞꯆꯤꯜꯂꯦ ꯑꯗꯨꯗꯨꯒ ꯉꯧꯔꯦ ꯑꯗꯨꯒ ꯆꯥꯏ ꯍꯥꯎꯋꯦ ꯆꯨꯖꯥꯛꯁꯨ ꯌꯥꯎꯋꯦ ꯆꯨꯖꯥꯛ ꯆꯨꯖꯥꯛꯁꯨ ꯌꯥꯎꯋꯦꯕꯀꯣ ꯀꯥꯡꯉꯧꯗꯣ ꯍꯥꯎꯋꯦ ꯅꯣꯏꯗꯤ ꯀꯩꯀꯩ ꯏꯔꯣꯜꯂꯤꯅꯣ
ꯑꯩꯈꯣꯏꯒꯤꯗꯤ ꯌꯦꯟꯗꯦꯝꯅꯦ ꯑꯗꯨꯒ ꯑꯃ ꯀꯥꯔꯣꯠ ꯑꯃ ꯀꯥꯔꯣꯠ ꯑꯃ ꯑꯈꯥꯕꯤꯅ ꯐꯠꯇꯕꯗꯣ ꯀꯥꯡꯪꯍꯧꯗꯕ ꯆꯥ ꯌꯥꯕ ꯌꯣꯜꯂꯁꯨ ꯆꯥ ꯌꯥꯕꯤꯗꯣ ꯀꯂꯣꯗ ꯈꯪꯕ꯭ꯔꯥ ꯍꯥꯏꯅ ꯍꯥꯏꯖ ꯆ
ꯎꯝ ꯑꯗꯨꯏ ꯀꯔꯣꯠꯇꯅꯦ ꯑꯩꯈꯣꯏꯁꯨ ꯍꯥꯞꯄꯤꯁꯦ
ꯑꯗꯨꯗꯨꯒ ꯏꯔꯣꯜꯂꯒ ꯆꯥꯏ
ꯑꯥ ꯏꯔꯣꯟꯕꯒ ꯍꯧꯖꯤꯛꯇꯤ ꯑꯗꯣ ꯍꯧꯖꯤꯛꯁꯦ ꯏꯟꯁꯥꯡꯁꯦ ꯂꯩꯇꯦꯅ ꯍꯥꯏꯗꯤ ꯍꯋꯥꯏ ꯑꯁꯥꯡꯕꯤ ꯀꯥꯔꯣꯠ ꯁꯦꯕꯣꯠ ꯅꯠꯇ꯭ꯔꯗꯤ ꯏꯟꯁꯥꯡꯁꯦ ꯆꯥꯐꯝ ꯈꯪꯗꯕꯩꯇꯞ ꯇꯧꯗ꯭ꯔꯣ ꯑꯗꯨꯝ ꯁꯤꯒꯨꯝꯕꯁꯤꯅ ꯍꯦꯟꯅ ꯅꯝꯅ ꯊꯣꯛꯄꯅꯤꯅ ꯈꯪ ꯁꯥꯒꯠꯂꯛꯄꯩꯔꯥ ꯀꯩꯅꯣ ꯈꯪꯗꯦ
ꯍꯧꯖꯤꯛꯀꯥꯟꯁꯦ ꯈꯪꯗꯦ ꯑꯩꯗꯤ ꯈꯥꯃꯦꯟꯗꯇꯥꯥꯃꯜꯂꯛꯄꯒꯤꯅꯦ ꯕꯤ ꯇꯦꯛꯁꯜꯂꯛꯑꯦ ꯌꯦꯟꯖꯥꯡ ꯅꯥꯄꯤ ꯆꯥꯕꯁꯦ
ꯍꯣꯏ ꯈꯥꯃꯦꯟꯁꯨ ꯆꯥꯕꯗꯤ ꯍꯦꯛ ꯑꯗꯣ ꯑꯩꯈꯣꯏ ꯍꯣꯁꯇꯦꯜꯗ ꯆꯥꯛ ꯑꯩꯈꯣꯏꯅ ꯊꯣꯡꯉꯒ ꯆꯥꯕꯗꯣ ꯅꯣꯡ ꯐꯥꯗꯣꯛꯇꯗꯤ ꯍꯋꯥꯏ ꯊꯣꯡꯕꯒ ꯆꯥꯅꯤꯡꯉꯛꯇ꯭ꯔꯥ
ꯍꯥꯏꯗꯤ ꯑꯗꯨꯝ ꯆꯥꯝꯃꯜꯂꯛꯄꯒꯤ ꯏꯟꯖꯥꯡ ꯅꯥꯄꯤꯁꯦ ꯍꯥꯏꯗꯤ ꯑꯁꯤꯗ ꯑꯗꯨꯝ ꯍꯋꯥꯏꯁꯥꯡꯕꯤ ꯆꯥꯔꯦ ꯈꯥꯃꯦꯟ ꯑꯃ ꯆꯥꯔꯦ ꯑꯗꯨꯗꯩ ꯑꯃꯨꯛ ꯀꯔꯤ ꯀꯔꯤ ꯍꯥꯏꯈ꯭ꯔꯦ ꯑꯥ ꯄꯣꯄꯣꯔꯛꯎꯕ ꯅꯣꯏ ꯆꯆꯝ ꯄꯨꯔꯥꯋꯥꯏꯗꯣ
ꯍꯣꯏ ꯆꯕꯨꯜ ꯍꯋꯥꯏ ꯑꯗꯨꯁꯨ ꯆꯥꯏ ꯑꯗꯩꯗꯤ ꯑꯗꯨꯒꯨꯝꯕꯗ ꯈꯣꯡꯗ꯭ꯔꯨꯝꯒꯨꯝꯕ ꯀꯩꯒꯨꯝꯕꯁꯤꯅ ꯑꯃꯨꯛ ꯊꯣꯡꯉꯒ ꯁꯥꯕꯁꯦ ꯑꯃꯨꯛ ꯆꯥꯅꯤꯡꯗꯦ ꯅꯠꯇ꯭ꯔꯣ ꯑꯗꯣ ꯈꯥꯃꯦꯟ ꯁꯤꯟꯕꯤꯒ ꯑꯩꯣꯏꯗꯤ ꯋꯥꯠꯄ ꯌꯥꯗ꯭ꯔꯕ ꯄꯣꯠ ꯑꯣꯏꯔꯦ ꯈꯥꯃꯦꯟ ꯁꯤꯟꯕꯅ ꯍꯋꯥꯏꯁꯥꯡꯅꯤꯒ ꯑꯣ ꯈꯪꯗꯦ ꯇꯣꯏꯁꯦ ꯁꯥꯒꯠꯂꯛꯄ ꯏꯟꯁꯥꯡꯁꯦ ꯀꯩꯅꯣꯗꯣ ꯍꯪꯒꯥꯝ ꯊꯣꯛꯄ ꯑꯗꯨ ꯃꯇꯝꯗꯨꯗꯗ ꯈꯔ ꯍꯪꯒꯥꯝ ꯀꯣꯕꯤ ꯑꯗꯨ ꯉꯥꯛꯇ ꯑꯃꯨꯛ ꯉꯥꯏꯕ ꯑꯗꯣ ꯍꯧꯖꯤꯛꯁꯤꯗ ꯑꯃꯨꯛ ꯍꯋꯥꯏꯁꯥꯡꯕꯤ ꯈꯪꯗꯦꯗ ꯑꯗꯣ ꯁꯧꯒ꯭ꯔꯤꯁꯨ ꯆꯥꯕꯨꯗꯤ ꯆꯥꯏ ꯁꯧꯒ꯭ꯔꯤꯁꯨ ꯑꯗꯨꯝ ꯍꯥꯎꯗꯤ ꯍꯥꯎꯏꯀꯣ ꯃꯌꯥꯝ ꯇꯣꯏꯅ ꯇꯣꯏꯅ ꯆꯥꯔꯁꯨ ꯍꯥꯎꯇ꯭ꯔꯣ ꯑꯗꯨ ꯀꯩꯅꯣ ꯅꯪꯒꯤ ꯃꯈꯣꯟ ꯑ ꯊꯣꯛꯣꯏꯏꯗꯑꯣ
ꯀꯩ ꯃꯈꯟ ꯊꯣꯛꯀꯦ
ꯈꯪꯗꯦ ꯇꯨꯝ ꯇꯨꯝ ꯇ꯭ꯔꯨꯝ ꯍꯥꯏꯕ꯭ꯔꯥ ꯀꯩꯅꯣꯝ ꯊꯣꯛꯑꯦ
ꯍꯧꯖꯤꯛ ꯊꯣꯛꯇ꯭ꯔꯕ
ꯊꯣꯛꯇ꯭ꯔꯦ ꯅꯪꯅ ꯃꯦꯁꯦꯁ ꯇꯥꯏꯞ ꯇꯧꯕꯩꯔꯥ
ꯃꯥꯅꯦꯅꯤ ꯍꯦꯁꯦ ꯇꯃꯣꯏ
ꯑꯣ ꯂꯦꯞꯄ ꯌꯥꯗꯦꯕ ꯉꯥꯏꯍꯥꯛ ꯋꯥꯏ ꯁꯥꯟꯅꯕꯒꯥꯁꯦ
ꯑꯠꯇꯦ ꯋꯥ ꯍꯥꯏꯅꯕꯅꯦ ꯏꯔꯥꯡꯗ ꯑ ꯇꯥꯍꯜꯂꯦ ꯇꯧ ꯑꯣꯏꯔꯤꯁꯦ
ꯈꯪꯉꯦ ꯈꯪꯉꯦ ꯑꯩ ꯈꯪꯉꯦ
ꯑꯩꯕꯨ ꯏꯔꯥꯡ ꯇꯧꯕ ꯇꯥꯍꯟꯕꯤꯅꯨ
ꯑ
ꯍꯧꯖꯤꯛꯀꯥꯟꯦ ꯀꯩ ꯀꯩ ꯀꯩ ꯇꯧꯔ ꯃꯇꯝ ꯌꯜꯂꯤꯒꯦ
ꯍꯥꯏꯗꯤ ꯍꯧꯖꯤꯛꯀꯥꯟꯁꯦ ꯑꯌꯨꯛꯁ ꯑꯌꯨꯛ ꯤꯡꯒꯟꯗ ꯀꯩꯁꯨ ꯍꯧꯒꯠꯇ꯭ꯔꯦ ꯑꯩꯈꯣꯏꯗꯣ ꯀꯩꯒꯨꯝꯕ ꯑꯍꯤꯡꯗ ꯑꯉꯥꯡꯗꯣ ꯀꯞꯇ꯭ꯔꯒꯗꯤ ꯑꯗꯨꯝ ꯇꯨꯝꯄꯦ ꯑꯉꯥꯡ ꯀꯞꯄꯒꯗꯤ ꯍꯧꯒꯠꯂꯕꯅꯤꯅ ꯌꯥꯎꯔꯄꯁꯦ ꯑꯗꯨꯝ ꯄꯨꯡ ꯅꯤꯄꯥꯜ ꯑꯩꯅ ꯅꯤꯄꯥꯜ ꯃꯈꯥꯏ ꯑꯗꯨꯗꯥꯋꯥꯏ ꯑꯗꯨꯝ ꯇꯥꯔꯦ ꯍꯧꯒꯠꯂꯦ ꯍꯧꯒꯠꯂꯒ ꯁꯪꯒꯣꯝ ꯀꯩꯀꯥ ꯊꯛꯑꯦ ꯑꯗꯨ ꯑꯩꯈꯣꯏ ꯃꯥꯅ ꯆꯥꯛ ꯂꯣꯏꯔꯕꯅꯤꯅ ꯆꯥꯛ ꯍꯥꯟꯅ ꯆꯥꯕ ꯅꯨꯃꯤꯠꯁꯨ ꯌꯥꯎꯋꯦ ꯑꯗꯣ ꯁꯪꯒꯣꯝ ꯊꯛꯑꯒꯅ ꯁꯪꯒꯣꯝ ꯊꯛꯑꯦ ꯆꯥꯛ ꯆꯥꯔꯒꯅ ꯆꯥꯛ ꯆꯥꯔꯦ ꯑꯗꯨ ꯂꯣꯏꯔꯒ ꯑꯃꯨꯛ ꯑꯉꯥꯡꯁꯦ ꯂꯧꯔꯒ ꯑꯉꯥꯡꯁꯤꯗ ꯉꯥꯏꯍꯥꯛ ꯇꯨꯝꯃꯤꯀꯥꯟꯗ ꯑꯩꯈꯣꯏꯁꯨ ꯇꯨꯝꯍꯧꯕ ꯑꯗꯨꯃꯥꯏꯅ ꯇꯧꯔꯦ ꯑꯗꯨꯒ ꯍꯧꯒꯠꯂꯒ ꯑꯃꯨꯛ ꯑꯉꯥꯡꯒ ꯑꯃꯨꯛ ꯂꯩꯃꯤꯟꯅꯕ ꯑꯗꯨꯒ ꯅꯨꯡꯗꯥꯡ ꯋꯥꯏꯔꯝꯒꯤ ꯊꯕꯛ ꯀꯩꯀꯥ ꯑꯃꯨꯛ ꯂꯣꯏꯁꯤꯟꯕ ꯑꯗꯨ ꯂꯣꯏꯔꯒ ꯆꯥꯛ ꯊꯣꯡꯗꯣꯛ
ꯍ ꯇꯗ꯭ꯔꯔꯤ
ꯆꯥꯛ ꯊꯧꯗꯑꯦꯕ ꯆꯒꯁꯨꯒꯅ ꯀꯥꯞꯊꯣꯡꯉꯦꯕꯀꯣ ꯍꯥꯏꯗꯤ ꯑꯉꯥꯡꯁꯦ ꯀꯞꯄꯛꯇ꯭ꯔꯤꯀꯥꯟ ꯃꯥꯗ ꯀꯞꯄꯛꯇ꯭ꯔꯤꯀꯥꯟꯗ ꯆꯥꯛ ꯍꯥꯟꯅ ꯀꯥꯊꯣꯛꯎꯕꯅ ꯐꯩꯌꯦꯅ ꯆꯥꯛ ꯀꯥꯊꯣꯛꯇꯣꯏꯅꯦꯕ ꯑꯗꯨꯒ ꯑꯉꯥꯡꯒ ꯂꯩꯕ ꯑꯗꯨꯃꯥꯏꯅ ꯇꯧꯔꯦ ꯊꯕꯛꯁꯦ ꯇꯨꯝꯕꯒ ꯆꯥꯕꯒ ꯉꯥꯡ ꯂꯧꯕꯒ ꯁꯃꯥꯏꯅ ꯇꯧꯔꯦ
ꯊꯕꯛꯁꯦ ꯑꯉꯥꯡ ꯂꯧꯕꯗꯨꯅ ꯃꯦꯟ ꯐꯣꯀꯁꯅꯦꯕ ꯍꯧꯖꯤꯛꯀꯥꯟꯁꯦ
ꯃꯥꯅꯦ ꯃꯥꯅꯦ ꯑꯗꯨꯗꯨꯒ ꯍꯣꯏ ꯅꯨꯡꯗꯥꯡ ꯋꯥꯏꯔꯝ ꯌꯧꯔꯕꯨꯗꯤ ꯀꯣꯜ ꯂꯤꯛ ꯐꯦꯡꯕ ꯍꯥꯏꯗꯤ ꯂꯥꯏꯒꯤ ꯀꯣꯜ ꯂꯤꯛ ꯐꯦꯡꯕ ꯋꯥꯏꯔꯝ ꯁꯤꯠꯄ ꯈꯣꯠꯄ ꯑꯗꯨꯃꯥꯏꯅꯗꯤ ꯇꯧꯋꯤꯗꯅ ꯑꯗꯣ ꯂꯥꯏ ꯗꯨꯛ ꯊꯥꯕ ꯈꯣꯠꯄ ꯇꯧꯕꯗꯣ ꯈꯨꯃꯥꯟ ꯇꯧꯔꯅꯤꯗ ꯑ ꯆꯥꯛ ꯊꯈ ꯃ ꯏꯕꯥꯅꯤ ꯈꯔ ꯈꯔ ꯊꯣꯡꯃꯤꯟꯅꯔꯅꯤ ꯑꯌꯥꯝꯕꯅꯕꯨꯗꯤ ꯑꯩꯈꯣꯏ ꯃꯥꯅ ꯊꯣꯡꯉꯦ ꯑꯗꯨꯁꯨ ꯑꯩꯅ ꯈꯔ ꯈꯔ ꯌꯥꯎꯁꯟꯕꯤꯔꯅꯤ ꯑꯗꯨꯗꯨꯒ ꯑꯉꯥꯡ ꯂꯧꯅ ꯂꯧꯅꯅꯕꯥꯏꯅ ꯂꯩꯔꯅꯤ ꯑꯩꯈꯣꯏ ꯆꯦꯅ ꯑꯉꯥꯡ ꯂꯧꯔꯅꯤ ꯑꯩꯈꯣꯏ ꯑꯩꯈꯣꯏ ꯑꯉꯥꯡꯗꯣ ꯊꯥꯗꯣꯛꯄ ꯌꯥꯗꯦ ꯃꯁꯦ ꯗꯣꯡ ꯈ ꯄꯥꯂꯗ ꯆꯗ ꯀꯣꯏꯆ ꯑꯉꯥꯡ ꯂꯧꯔꯒ ꯂꯩꯔꯦ ꯇꯪꯗꯗꯤ ꯀꯃꯥꯏ ꯂꯩ ꯂꯩꯒꯦ
ꯑꯩꯗꯤ ꯀꯔꯤꯝ ꯇꯧꯗꯦ ꯍꯥꯏꯗꯤ ꯌꯨꯝꯗ ꯂꯩ ꯁꯨ ꯂꯕꯅꯤꯅ ꯑꯁꯤꯗ ꯑꯗꯨꯝ ꯂꯩꯕꯅꯤꯅ ꯅꯨꯡꯊꯤꯜꯁꯦ ꯐꯣꯟ ꯈꯔ ꯌꯦꯡ ꯑꯃꯨꯛ ꯍ ꯑꯩꯒ ꯂꯩꯃꯤꯟꯅꯕꯁꯤꯒ ꯋꯥꯔꯤ ꯈꯔꯁ ꯑꯃꯨꯛ ꯀꯔꯤ ꯀꯔꯤ ꯆꯥꯁꯤꯒꯦꯅ ꯑꯃꯨꯛ ꯈꯔ ꯇꯧ ꯑꯗꯨꯗꯩꯨ ꯅꯨꯡꯗꯥꯡ ꯋꯥꯏꯔꯝ ꯌꯧꯔꯛꯑꯒꯅ ꯋꯥꯛꯀꯤꯡ ꯈꯔ ꯆꯠꯂꯨꯁꯦꯅ ꯊꯣꯛꯎꯔꯅꯤ ꯏꯃꯥꯟꯅꯕꯤꯁꯤꯡ ꯈꯔ ꯄꯨꯜꯂꯨꯔꯅꯤ ꯑꯃꯨꯛ ꯆꯪꯉꯛꯑꯅꯤ ꯆꯥꯅꯕ ꯇꯧꯔꯅꯤ ꯑꯗꯨ ꯃꯥꯏ ꯂꯩꯔꯤ ꯍꯣꯏ ꯂꯥꯏꯔꯤꯛꯁꯤꯅ ꯑꯃꯨꯛ ꯅꯤꯡꯁꯤꯡꯉꯗꯤ ꯄꯥꯏꯀꯣ ꯃꯤ ꯀꯥꯟꯗ
ꯑꯩꯁꯨ ꯌꯥꯝ ꯀꯨꯏꯔ ꯂꯥꯏꯔꯤꯛ ꯄꯥꯠꯇꯕ ꯑꯗꯨꯅ ꯑꯩ ꯑꯦꯛꯖꯥꯝꯁꯨ ꯋꯥꯠꯇ꯭ꯔꯕꯅꯤꯅ ꯑꯗꯨ ꯂꯥꯛꯑꯒ ꯂꯥꯏꯔꯤꯛꯁꯦ ꯈꯔ ꯄꯥꯕ ꯌꯥꯕ꯭ꯔꯥ ꯌꯦꯡꯒꯦꯅ ꯇꯧꯕꯅꯦ ꯋꯥꯋꯥꯛꯀꯤꯡꯒ ꯆꯠꯂꯤꯗꯣ ꯐꯩ ꯍꯥꯏꯕ ꯑꯩꯁꯦ ꯋꯥꯛꯀꯤꯡꯁꯦ ꯆꯠꯅꯤꯡꯕꯅꯦꯕ ꯑꯌꯨ ꯉꯟꯅ
ꯑꯩ ꯑꯩ ꯑꯩꯌꯨ ꯍꯟꯅ ꯆꯠꯂꯦ
ꯑꯣ ꯍꯁ ꯌꯥꯝ ꯐꯥꯏꯅꯤ ꯍꯦ
ꯅꯪ ꯀꯔꯝ ꯀꯥꯟ ꯂꯥꯛꯇꯣꯏꯅꯣ
ꯑꯩꯃꯟꯦꯅ ꯅꯠꯇꯒꯠꯇ ꯏꯁꯗꯗꯂ ꯍꯥꯏꯅꯤ
ꯅꯪ ꯑꯩꯅ ꯑꯃꯨꯛ ꯍꯜꯂꯝꯟꯗꯥꯏꯗ ꯂꯥꯛꯇꯣꯔꯤꯕꯅꯤꯅꯦ
ꯑꯣ ꯀꯧ ꯀꯥꯟꯅ ꯍꯟꯗꯣꯏꯅꯣꯅꯨ
ꯑꯗꯨꯒꯤ ꯇꯧꯕꯅꯦ ꯑꯩ ꯍꯟꯈ꯭ꯔꯦ ꯂꯥꯛꯑꯣ ꯂꯥꯛꯑꯣ
ꯍ ꯃꯤꯗꯤ ꯐꯒꯦ ꯌꯥꯝ ꯇꯋꯤꯈ
ꯍꯦ ꯑꯩꯅ ꯍꯥꯏꯗꯤ ꯃꯟꯗꯦꯗ ꯑꯦꯛꯖꯥꯝ ꯂꯩꯌꯦꯕꯀꯣ ꯑꯗꯨ ꯃꯟꯗꯦꯗ ꯑꯗꯨ ꯑꯦꯛꯖꯥꯝꯗꯣ ꯊꯥꯔꯝꯃꯒ ꯍꯟꯕꯗꯣ ꯍꯜꯂꯔꯣꯏꯕ ꯇ꯭ꯋꯁꯗꯦꯗ ꯑꯃꯨꯛ ꯑꯩꯈꯣꯏ ꯆꯥꯛ ꯆꯥꯅꯕ ꯑꯃ ꯂꯩꯌꯦꯕ ꯑꯩꯈꯣꯏ ꯏꯃꯥꯟꯅꯕꯤꯁꯤꯡꯒ ꯑꯗꯨꯅ ꯂꯩꯔꯒ ꯐ꯭ꯔꯥꯏꯗꯦꯗ ꯍꯜꯂꯅꯤ ꯑꯩꯅ꯫ ꯑꯈꯣꯏ ꯃꯥꯒꯤ ꯕꯥꯔꯗꯦꯗ ꯕꯥꯔꯗꯦꯒ ꯑꯈꯣꯏ ꯌꯨꯝꯁꯪꯒꯥꯕ ꯃꯈꯣꯏ ꯏꯅꯝꯃꯒꯤ ꯌꯨꯝꯁꯪꯒꯥꯕ ꯑꯃꯒ ꯂꯩꯌꯦꯕ ꯑꯗꯨꯒꯤ ꯌꯨꯝꯁꯪꯒꯥꯕꯗꯣ ꯌꯥꯎꯕꯒ꯫
ꯍꯣꯏ ꯌꯥꯏꯅꯦ ꯑꯗꯣ ꯑꯩꯈꯣꯏꯁꯨ ꯁꯤꯗ ꯑꯩꯈꯣꯏ ꯑꯩꯈꯣꯏ ꯆꯦ ꯑꯃꯒꯤ ꯑꯈꯣꯏ ꯀꯀꯥ ꯃꯆꯥ ꯑꯃ ꯑꯈꯣꯏ ꯆꯦꯆꯦ ꯑꯃꯒꯤꯅꯦ ꯑꯉꯥꯡ ꯨꯔꯛꯄꯕꯨꯗꯤ ꯂꯩꯌꯦꯕ ꯑꯗꯨ ꯈꯪꯗꯦꯁꯨ ꯌꯥꯎꯒꯗ꯭ꯔꯥ ꯌꯥꯎꯔ ꯔꫭꯏꯗ꯭ꯔꯥ ꯌꯦꯡꯑꯅꯤ ꯑꯗꯣ ꯑꯦꯛꯖꯥꯝꯗꯨ ꯋꯥꯠꯇ꯭ꯔꯕꯅꯤꯅ ꯑꯩꯅ ꯑꯃꯨꯛ ꯂꯥꯛ ꯂꯥꯛꯈ꯭ꯔꯗꯤ ꯑꯃꯨꯛ ꯍꯟꯗꯣꯛ ꯍꯟꯖꯤꯟꯗꯣ ꯇꯟꯗꯤ ꯇꯟꯕ꯫ ꯑꯩ ꯌꯦꯡꯒꯅꯤ ꯁꯣꯏ ꯍꯦꯛ ꯐꯔꯛ ꯊꯥꯕ
ꯑꯗꯣ ꯅꯪ ꯑꯦꯛꯖꯥꯝꯁꯨ ꯋꯥꯠꯇ꯭ꯔꯝꯅꯤꯅ ꯂꯥꯏꯔꯤꯛꯇꯣ ꯄꯥꯅꯕ ꯂꯥꯛꯄꯅꯗꯤ ꯐꯔꯕꯅꯤ꯫
ꯑꯣ ꯑꯗꯨꯃꯥꯏꯅ ꯈꯜꯂꯕ ꯅꯠꯇ꯭ꯔꯗꯤ ꯀꯥꯏꯗꯦ꯫ ꯂꯥꯏꯔꯤꯛ ꯌꯥꯝ ꯄꯥꯗ꯭ꯔꯦꯕ꯫
ꯂꯩꯔꯤꯛ ꯄꯥꯗ꯭ꯔꯗꯤ ꯌꯥ ꯔꯣꯏꯅꯦꯍꯦ ꯃꯣꯏꯒꯤ ꯑ ꯅꯣꯏꯒꯤ ꯑꯃ ꯉꯥꯡ ꯉꯔꯥꯡ ꯂ ꯉꯁꯤꯔ ꯉꯔꯥꯡ ꯇ꯭ꯔꯤꯞ ꯆꯠꯅꯦꯅ ꯆꯠꯅꯔꯨꯕꯗꯣ ꯅꯨꯡꯉꯥꯏꯕ ꯃꯥꯜꯂꯤꯀꯣ ꯅꫭꯏꯒꯤ ꯁꯦꯅꯤꯌꯔꯁꯤꯡꯒꯤ ꯉꯁꯤꯔꯥ ꯑꯥ ꯅꯣꯏ ꯁꯦꯅꯤꯌꯔꯁꯤꯡꯒꯤ ꯆꯤꯠ ꯍꯥꯏꯐꯦꯠ ꯋꯥꯆꯞ ꯁꯇꯦꯇꯁ ꯎꯕꯗ ꯅꯨꯡꯉꯥꯏꯕ ꯃꯥꯜꯂꯦ ꯑꯗꯨꯝ꯫
ꯎꯝ ꯅꯨꯡꯉꯥꯏꯕ ꯃꯥꯜꯂꯦ ꯃꯣꯏ ꯉꯁꯤꯗꯤ ꯈꯔ ꯅꯨꯡꯕꯨ ꯅꯨꯡꯉꯥꯏꯔꯕ ꯃꯥꯜꯂꯦ ꯃꯣꯏ ꯔꯤꯁꯣꯔꯠꯇ ꯐꯖꯅ ꯑꯃ ꯋꯥꯏꯔꯒ ꯆꯠꯄ ꯃꯥꯜꯂꯦꯕꯀꯣ ꯑꯗꯨ ꯔꯤꯁꯣꯔꯠꯇꯨꯁꯨ ꯐꯖꯅ ꯆꯤꯡ ꯄꯥꯠ ꯇꯨꯔꯦꯜ ꯍꯥꯏꯗꯤ ꯐꯖꯅ ꯂꯩꯕ ꯃꯐꯝ ꯑꯣꯏ ꯑꯗꯨ ꯈꯪꯕ꯭ꯔꯥ ꯑꯗꯨꯃꯥꯏꯅ ꯇꯧꯕꯒꯤ ꯅꯨꯡꯉꯥꯏꯕ ꯃꯥꯜꯂꯦ ꯑꯗꯣ ꯑꯗꯨꯝ ꯌꯥꯎꯗ꯭ꯔꯕꯅꯤꯅ ꯅꯨꯡꯉꯥꯏꯕꯨꯗꯤ ꯅꯨꯡꯉꯥꯏ꯫
ꯅꯪꯁꯨ ꯌꯥꯎꯔꯝꯃꯡꯑꯗꯤ ꯅꯨꯡꯉꯥꯏꯔꯣꯏꯗ꯭ꯔꯥ꯫
ꯅꯨꯡꯉꯥꯏꯅꯤ ꯍꯍ ꯅꯨꯡꯉꯥꯏꯅꯤ ꯑꯗꯨꯣ ꯑꯩꯁꯨ ꯆꯠ ꯃꯐꯝ ꯈꯪꯉꯣꯏꯗꯕ ꯍꯥꯏꯗꯤ ꯁꯣꯝꯗꯁꯨ ꯐꯖꯅ ꯂꯩꯍꯧꯗꯕꯅꯤꯅ ꯂꯪꯉꯥꯃ ꯅꯨꯡꯉꯥꯏꯐꯝ ꯈꯪ ꯑꯣꯏꯗꯕꯗꯣ ꯗꯨ ꯈꯥꯏꯗꯤ ꯉꯁ ꯁꯤꯁꯨ ꯀꯥꯞꯄꯦ ꯃꯉꯜꯕꯗꯨꯅ ꯆꯠꯂꯝꯗꯕꯅ ꯐꯩꯌꯦꯅ ꯈꯜꯂꯦ ꯉꯔꯥꯡ ꯅꯨꯡꯗꯥꯡꯅꯦꯕ ꯍꯦꯟꯅ ꯀꯞꯏꯁꯦ꯫
ꯎꯝ
ꯆꯠꯂꯝꯗꯕꯗꯣ ꯐꯩꯌꯦꯅ ꯑꯣꯏꯅ ꯈꯜꯂꯕꯅꯦ ꯅꯠꯇ꯭ꯔꯗꯤ ꯀꯞꯄꯅꯤ ꯇꯧꯐꯝ ꯈꯪꯗꯕꯗꯣ꯫
ꯍꯣꯏ ꯊꯕꯛꯇꯐꯝ ꯈꯪꯉꯔꯣꯏꯕ ꯆꯂꯁꯨ ꯊꯣꯑꯁꯨ ꯑꯁ ꯑꯉꯥꯡ ꯍꯥꯏꯗꯤ
ꯍꯣꯏ ꯑꯉꯥꯡꯗꯣ ꯀꯃꯥꯏ ꯀꯄ ꯑꯗꯨꯃꯥꯏꯅ ꯑꯗꯩꯗꯤ ꯉꯁꯤꯁꯦ ꯉꯔꯥꯡ ꯉꯁꯤ ꯉꯁꯤ ꯑꯌꯨꯛ ꯉꯟꯇꯥꯗꯤ ꯆꯠꯇꯣꯏꯅꯤꯅ ꯑꯩꯗꯣ ꯉꯔꯥꯡ ꯂꯥꯛꯇ꯭ꯔꯗꯤ ꯌꯥꯔꯣꯏꯗ꯭ꯔꯤꯅꯤꯗꯅ ꯑꯗꯨ ꯉꯔꯥꯡ ꯂꯒꯥꯡ ꯉꯔꯥꯡ ꯅꯨꯡꯗꯥꯡꯗꯣ ꯑꯃꯁꯨ ꯑꯩꯗꯣ ꯂꯦꯡꯑꯅꯤ ꯀꯣ ꯑꯗ ꯑꯗꯨꯒ ꯉꯁꯤ ꯁꯃꯨ ꯊ ꯊꯦꯡꯅꯍꯜꯂꯛꯑꯗꯤ ꯉꯁꯤꯁꯨ ꯑꯃꯨꯛ ꯂꯦꯛꯑꯗꯤ ꯑꯍꯤꯡ ꯑꯅꯤ ꯂꯩꯊꯣꯛꯄꯗꯨꯗꯤ ꯑꯃꯨꯛ ꯌꯥꯔꯔꯣꯏꯗꯕ ꯑꯗꯨꯏꯗꯨꯅ ꯑꯩꯩꯅꯝ ꯅꯨꯡꯉꯥꯏꯔꯁꯨꯅ ꯑꯗꯨꯝ ꯆꯠꯇ꯭ꯔꯕꯅꯦ ꯍꯣꯏ ꯐꯔꯦ ꯑꯗꯨ ꯑꯩꯁꯨ ꯊꯝꯃꯒꯦ ꯑꯗꯨꯗꯨꯒꯅꯦ ꯌꯦꯠꯅ ꯍꯧꯕꯗꯣ ꯑꯗ ꯍꯣꯏ ꯑꯗꯨ ꯑꯣꯏꯅ ꯇꯧꯔꯒꯦ
ꯑꯩ ꯊꯝꯃꯣ ꯊꯝꯃꯣ ꯀꯣ ꯄꯣꯊꯔꯣ ꯄꯣꯊꯥꯔꯣ ꯎꯝ